ꯍꯜꯂꯣ
ꯀꯩ ꯇꯧꯔꯤꯅꯣ ꯍꯜꯂꯣ
ꯀꯩꯁꯨ ꯇꯧꯗꯦ ꯍꯄꯦꯗ ꯅꯪꯗꯤ
ꯑꯩꯁꯨꯅꯦ
ꯍꯥ
ꯑꯁꯣ ꯍꯤꯞꯄꯦ
ꯀꯗꯧꯔꯤꯒ
ꯑꯩꯁꯨ ꯍꯤꯞꯄꯒ ꯂꯩꯌꯦ
ꯆꯛꯆꯔꯕ꯭ꯔꯣ
ꯍꯣꯏ ꯅꯪꯗꯤ
ꯑꯩ ꯍꯧꯖꯤꯛ ꯇꯧꯛꯇ ꯉꯥꯏꯔꯤ ꯆꯥꯛ ꯇꯕꯛꯇ ꯉꯥꯏꯔꯤ ꯀꯩ ꯏꯟꯁꯥꯡ ꯆꯥꯔꯕ꯭ꯔꯣ ꯅꯪꯗꯤ
ꯥꯎ ꯆꯑ ꯅꯅꯥꯗꯦ
ꯁꯅ ꯀꯔꯤꯅ ꯏꯔꯣꯟꯕ ꯆꯥꯏ ꯉꯁꯤ
ꯀꯔꯤ ꯏꯔꯣꯟꯕꯔꯣ
ꯑꯂꯨꯅꯤ ꯈꯃꯅꯤ ꯀꯗꯤꯟꯁꯅꯦ ꯑꯗꯨ ꯍꯥꯞꯄꯗ ꯄ ꯊꯣꯡ ꯊꯣꯡꯅ ꯆꯥꯕꯅꯤꯅ
ꯅꯊꯟꯇꯔꯣ
ꯍꯥꯥ
ꯅꯊꯟꯇꯔꯣ ꯍꯥꯏꯕ ꯊ ꯅꯅꯥꯊꯟꯇ ꯊꯣꯡꯉꯒ ꯆꯥꯕ꯭ꯔꯣ ꯍꯥꯏꯕ ꯑꯣ ꯑꯣ ꯑꯣ
ꯅꯗꯤ ꯃꯤ ꯀꯌꯥ ꯂꯩ ꯂꯩꯕꯣ
ꯑꯩꯗꯤ ꯍꯣꯁꯇꯦꯜꯗ ꯂꯩꯕꯅꯤꯅ ꯃꯤ ꯌꯥꯝ ꯂꯩꯗ
ꯃꯤ ꯀꯌꯥꯗꯦ ꯍꯥꯏꯦꯔꯣ
ꯍꯣꯁꯇꯦꯜꯗ ꯂꯩꯕꯅꯤꯅ ꯃꯤ ꯌꯥꯝꯃꯦꯕ
ꯑꯥ ꯃꯣꯏꯅ ꯆꯥꯛ ꯊꯣꯡꯉꯒ ꯄꯤꯕ꯭ꯔꯥ ꯅꯣꯏꯅ ꯊꯣꯡꯉꯒ ꯆꯥꯕ꯭ꯔꯥ
ꯃꯣꯏꯅ ꯊꯣꯡꯉꯒ ꯄꯤꯕꯅꯦ
ꯍꯥꯥ
ꯃꯣꯏꯅ ꯊꯣꯡꯉꯒ ꯄꯤꯕꯅꯦꯕ
ꯎꯝ ꯏꯟꯁꯥꯡꯅꯦ ꯍꯥꯎꯕ꯭ꯔꯣ
ꯈꯪꯗ꯭ꯔꯗ ꯍꯥꯎ ꯍꯣꯏ ꯍꯥꯎꯐꯝ ꯇꯁꯨ ꯂꯩꯑꯦ ꯍꯥꯎꯗꯕ ꯇꯁꯨ ꯂꯩꯑꯦ
ꯁꯥ ꯄꯤꯗ꯭ꯔꯣ ꯍꯞꯇꯥꯗ
ꯄꯤ ꯑꯦ ꯄ ꯑꯦ ꯦꯅꯁꯗꯦꯒ ꯁꯟꯗꯦ
ꯄꯤꯁ ꯀꯌꯥ ꯄꯤꯕ꯭ꯔꯣ
ꯄꯁ ꯍꯥꯏꯕ ꯅꯠꯇꯦꯗ ꯑꯗꯨꯝ
ꯆꯥꯅꯤꯡꯕ ꯃꯈꯥꯏ ꯑꯗꯨꯝ ꯂꯧꯕ ꯌꯥꯕ꯭ꯔꯣ ꯆꯥꯕ ꯅꯨꯃꯤꯠꯗꯤ
ꯃꯣꯏꯅ ꯀꯩꯅꯣ ꯇꯝꯃꯒ ꯄꯤꯕꯅꯤꯗ
ꯑꯝ ꯑꯗꯨ ꯑꯣꯏꯔꯝꯅꯤꯕ ꯍꯣꯁꯇꯦꯜꯗꯗꯤ
ꯍꯣꯏ
ꯑꯩꯁꯨ ꯍꯥꯟꯅ ꯂꯩꯕꯒꯤ ꯑꯁ ꯈꯪꯉꯦꯕ
ꯑꯣꯏ
ꯉꯁꯤꯗꯤ ꯁ꯭ꯀꯨꯜ ꯆꯠꯂꯣꯏꯗ꯭ꯔꯣ ꯀꯔꯤ ꯇꯧꯒꯅꯤ
ꯑꯁ ꯉꯁꯤ ꯀ꯭ꯂꯥꯁ ꯂꯩꯇꯅꯦ ꯆꯠꯂꯨ
ꯀꯔꯝꯕ ꯗꯤꯄꯥꯔꯠꯃꯦꯟꯗ ꯂꯧꯕ꯭ꯔꯣꯅ
ꯏꯀꯣꯅꯣꯃꯤꯛꯁꯇ
ꯏꯀꯣꯅꯃꯤꯛꯁ
ꯍꯣꯏ
ꯑꯣ ꯌꯥꯝ ꯐꯔ ꯁꯖꯩꯗꯤ
ꯈꯪꯈ꯭ꯔꯒ ꯌꯥꯝ ꯨ ꯋꯦꯁ
ꯅꯨꯡꯁ ꯁꯥꯕ꯭ꯔꯣ
ꯑ ꯍꯣꯏ
ꯑꯗꯨꯏ ꯐꯥꯎꯕꯗꯤ ꯑꯗꯨꯝ ꯆꯥꯡꯗ ꯌꯥꯏꯗ ꯅꯨꯡꯉꯥꯏꯕꯗ
ꯈꯣꯟꯗꯔ ꯊꯥꯎꯗꯔ
ꯏꯝꯐꯥꯟꯗꯅꯦ ꯐꯨꯕꯣꯜ ꯌꯥꯟꯗ꯭ꯔꯣ ꯑꯅꯣꯗꯥꯗꯣ ꯑꯁ ꯇꯝꯅ ꯃꯥꯜꯅꯕꯒꯤꯦ ꯂꯣꯏꯗꯕꯤꯗ ꯆꯠꯈ꯭ꯔꯕ ꯅꯤꯡꯇꯧꯕ
ꯀꯅꯥꯗ ꯀꯅꯥꯗ ꯁꯞꯄꯣꯔꯠ ꯇꯧꯕ꯭ꯔꯣꯅꯪ
ꯑꯩꯒꯤ ꯁꯄꯣꯔꯠ ꯂꯩꯇꯦ ꯉꯔꯥꯡꯗꯤ ꯌꯦꯡꯁꯨ ꯌꯦꯡꯅꯤꯡꯗꯦꯕ ꯅꯪꯒꯤ ꯁꯛꯄꯣꯜ ꯂꯩꯕ꯭ꯔꯣ ꯅꯔꯥꯟꯗꯤ ꯏꯪꯂꯪꯂꯦꯟ ꯎꯝ ꯏꯡꯂꯦꯟꯗꯤ ꯁꯣꯏꯗꯅ ꯀꯥꯒꯅꯤꯅ ꯉꯔꯥꯡꯒꯤꯗꯤ
ꯍꯣꯏ ꯑꯁ ꯇ ꯀꯦꯅ ꯅꯥꯏꯈꯔꯦꯅꯦ ꯈꯔ
ꯀꯌꯥ ꯀꯌꯥ ꯆꯣ ꯏꯪꯂꯪꯂꯦꯟ ꯑꯅꯤ
ꯑꯅꯤꯒ ꯑꯃ
ꯂꯝ ꯄꯥꯕ ꯇꯤꯝ ꯑꯃꯁꯨ ꯉꯔꯥꯡꯗꯤ ꯐꯖꯕ ꯃꯥꯜꯂꯦꯅꯦ ꯃꯣꯏꯗꯤ ꯄꯣꯞꯅꯤꯅ ꯇꯨꯈ꯭ꯔꯒꯦꯀꯣ ꯅ ꯃꯊꯪꯗ ꯂꯩꯔꯦꯀꯣ ꯈꯣꯡꯀꯨ ꯍꯥꯏꯕꯗꯣ
ꯑ
ꯑꯗꯨꯗꯤ ꯏꯪꯂꯦꯟꯁꯨ ꯀꯥꯔꯤꯅꯤ
ꯀꯥꯁꯦ ꯈꯠꯇ
ꯏꯪ꯭ꯂꯦꯟ ꯀꯅꯥ ꯀꯅꯥ ꯀꯥ ꯈ꯭ꯔꯦꯕꯣ ꯏꯪꯪꯂ꯭ꯂꯦꯟ ꯀ
ꯏꯪꯂꯦꯟ ꯀꯥꯥꯁꯦ ꯭ꯔꯖꯤꯜ ꯀꯥꯥꯁꯦ
ꯔꯖꯤꯁꯨꯨꯀꯥ ꯀꯦ ꯀ
ꯍꯣꯏ ꯕꯦꯜꯖꯤꯌꯝꯁꯨ ꯀꯥꯈ꯭ꯔꯦ ꯅꯣꯔꯋꯦꯁꯨ ꯀꯥꯈ꯭ꯔꯦ ꯐ꯭ꯔꯥꯟꯁꯁꯨ ꯀꯥꯈ꯭ꯔꯦ ꯑꯩ ꯌꯥꯝ ꯀꯥꯈ꯭ꯔꯦꯗ
ꯍꯧꯖꯤꯛ ꯀꯥꯗꯕꯁꯤ ꯑꯥꯔꯖꯦꯟꯇꯤꯅꯥꯒ
ꯑꯔꯖꯦꯟꯇꯤꯅꯥ ꯄꯣꯔꯇꯨꯒꯜ ꯑꯗꯨꯒ ꯌꯥꯝ ꯂꯩꯗ ꯍꯧꯖꯤꯛ ꯏꯁꯄꯦꯟꯁꯨ ꯁꯥꯟꯅꯗ꯭ꯔꯔꯤ
ꯃꯗꯤ ꯀ
ꯐꯁ ꯕꯦꯡꯋꯥꯔꯂꯤ
ꯑꯩꯒꯤ ꯁꯞꯄꯣꯔꯠꯇꯤ ꯑꯥꯔꯖꯦꯟꯇꯤꯅꯥꯅꯤ
ꯑ ꯑꯗꯨꯗꯤ ꯅꯪ ꯃꯦꯁꯤꯅꯤꯅꯦ
ꯃꯁꯤꯁꯤ ꯑꯣꯏꯔ ꯇꯨ ꯊꯥꯎꯖꯟ ꯁꯤꯛꯁꯇꯒꯤ ꯃꯦꯁꯤꯒꯤ ꯏꯁ ꯐꯦꯟ ꯑꯣꯏꯈ꯭ꯔꯕꯅꯤ ꯍꯥꯏꯗꯤ
ꯎꯝꯝ ꯑꯗꯨꯗꯤ ꯆꯍꯤ ꯀꯨꯟꯃꯨꯛ ꯁꯨꯔꯦꯅꯦ ꯃꯦꯁꯤ ꯐꯦꯟ ꯑꯣꯏꯕ
ꯄꯥꯁ ꯇꯤꯚꯤ ꯐꯥꯎ ꯄꯥꯛ ꯂꯩꯇꯕꯅꯤꯅꯦ ꯑꯗꯨ ꯃꯇꯝꯗ ꯑꯁ ꯃꯤꯁꯤꯒꯤ ꯋꯥꯔꯜꯀꯞ ꯌꯦꯡꯕ ꯀꯥꯟꯁꯤꯗ ꯑꯦ ꯍꯟꯗꯛꯁꯦ ꯄꯣꯔꯇꯨꯒꯜꯁꯨ ꯀꯥꯒꯅꯤ ꯑꯥꯔꯖꯦꯟꯇꯤꯅꯥꯁꯨ ꯀꯥꯒꯅꯤ ꯕ꯭ꯔꯥꯖꯤꯜꯗꯤ ꯊꯥꯖꯗꯦ
ꯕ꯭ꯔꯥꯖꯤꯜꯁꯨ ꯀꯥꯅꯤꯗ ꯅꯣꯔꯋꯦꯗ ꯀ꯭ꯋꯥꯇꯔ ꯐꯥꯏꯅꯦꯜ ꯇꯧꯗꯣꯏꯅꯦ
ꯎꯝ ꯑꯗꯨ ꯐꯥꯎꯕꯗꯤ ꯀꯥꯒꯅꯤꯕ ꯑꯔꯖꯦꯟꯇꯤꯅꯥ ꯄꯣꯔꯇꯨꯒꯜ ꯑꯗꯨꯒ ꯁꯄꯦꯟꯟ ꯏꯁꯄꯦꯟ ꯐ꯭ꯔꯥꯟꯁ
ꯑꯥꯔꯖꯦꯟꯇꯤꯅꯥꯗꯤ ꯀꯦꯕꯔꯗꯦꯗ ꯁꯤꯔꯅꯤꯅꯦ
ꯎꯝ ꯀꯦꯞꯁꯤ ꯄ꯭ꯂꯦꯗꯤ ꯐꯖꯗꯦ ꯗꯤꯐꯦꯟꯗꯤ ꯀꯟꯕꯅꯤꯀꯣ
ꯍꯣꯏ ꯃꯣꯏꯁꯦ ꯗꯥꯎꯗꯤ ꯑꯗꯨꯝ ꯌꯥꯕꯅꯦꯕ ꯅꯣꯏ ꯃꯣꯏꯁꯦ
ꯂꯥꯏꯕꯛ ꯐꯥꯗꯅ ꯀꯦꯕ ꯍꯥꯟꯅ ꯆꯜꯂꯗꯤ ꯑꯥꯔꯖꯦꯟꯇꯤꯅꯥ ꯇꯨꯒꯅꯤ ꯑ ꯗꯥꯎ ꯐꯗꯨꯅ ꯆꯟꯕꯤꯔꯗꯤ ꯍꯥꯟꯅ
ꯀꯦꯕꯔꯗꯦ ꯉꯝꯃꯗꯤ ꯑꯁ ꯔꯟ ꯁꯠ ꯊꯔꯅꯤ ꯍꯥꯏ ꯑꯔꯖꯦꯟꯇꯤꯅꯥꯁ
ꯀꯥꯕꯨꯗꯤ ꯀꯥꯒꯗꯧꯕ ꯃꯥꯟꯗꯦꯗ ꯀꯦꯞꯗꯤ
ꯑꯦꯁ ꯇꯝꯕ ꯉꯗ
ꯃꯣꯏꯁꯦ ꯈꯤꯇꯪ ꯐꯣꯔꯁꯨ ꯕꯨꯇꯤꯐꯥꯏꯗꯣ
ꯍꯣꯏ
ꯔꯥꯞꯁꯨ ꯇꯧꯋꯦꯕ ꯑꯗꯨꯅꯦꯕ ꯇꯦꯛꯇꯖꯤ ꯌꯥꯎꯗꯕ ꯁꯥꯟꯅꯔꯕꯅꯦꯕ ꯗꯤꯐꯦꯟꯗꯔꯒ ꯗꯤꯐꯦꯟꯗꯔꯗꯨ ꯂꯣꯏꯅꯃꯛ ꯆꯠꯂꯤꯕ ꯅꯍꯥꯟꯁꯨ
ꯍꯟꯗꯛ ꯁꯅꯥꯒꯗꯧꯕꯗꯤ ꯑꯗꯨꯝꯥꯏꯅ ꯁꯥꯅꯥꯕ ꯌꯥꯔꯣꯏꯕ ꯒꯣꯜ ꯆꯟꯅꯤꯡꯉꯥꯏ ꯈꯛꯇ ꯇꯧꯕꯅꯦꯕꯀꯣ
ꯍꯣꯏ
ꯑꯗꯨ ꯍꯥꯡꯗꯣꯛꯄꯒ ꯑꯗꯨꯝ ꯃꯦꯁꯤꯅ ꯍꯦꯇ꯭ꯔꯤꯛ ꯇꯧꯅꯤꯕ
ꯍꯝ ꯍꯝ
ꯑ ꯅꯍꯥꯟꯗꯤ ꯀꯅꯥ ꯄꯣꯔꯇꯨꯒꯜ ꯁꯅꯥꯕꯗ ꯂꯣꯏ ꯗꯤꯐꯦꯟꯗ ꯆꯠꯈ꯭ꯔꯦꯕ ꯍꯟꯗꯛꯗꯤ ꯂꯥꯁ ꯆꯥꯟꯁ ꯑꯣꯏꯕꯅꯤꯅ ꯒꯣꯜ ꯆꯥꯟꯅꯤꯡꯉꯥꯏ ꯈꯛꯇ ꯍꯣꯠꯅꯒꯅꯤꯕ ꯑꯅꯤꯃꯛ ꯇꯤꯝꯗꯣ
ꯎꯝ
ꯎꯝ
ꯑꯥꯔꯖꯦꯟꯇꯤꯅꯥ ꯈꯛꯇꯔꯣ ꯅꯪꯅ ꯇꯧꯔꯤꯁꯦ ꯁꯄꯣꯔꯠ
ꯑꯔꯖꯦꯟꯇꯤꯅꯥꯒ ꯄꯣꯇꯨꯒꯜ ꯍꯇ ꯆꯥ ꯅꯪꯗꯤ ꯑꯅꯤ-ꯑꯅꯤ ꯁꯞꯄꯣꯔꯠ ꯇꯧꯕ꯭ꯔꯣ
ꯑꯩꯁꯨ ꯄꯣꯇꯨꯒꯜ ꯇꯧꯋꯦ ꯑꯩꯁꯨ ꯌꯥꯝ ꯇꯧꯋꯦꯗ ꯑꯩꯗꯤ
ꯂꯣꯏꯔꯤ ꯑꯩꯒꯤ ꯃꯦꯟ ꯇꯥꯔꯒꯦꯠꯗꯤ ꯑꯥꯔꯖꯦꯟꯇꯤꯅꯥꯅꯤꯅꯦ
ꯑꯩ ꯃꯦꯟ ꯇ ꯀꯦꯇ
ꯑꯦ ꯕ꯭ꯔꯖꯤ ꯑꯩ ꯊꯥꯖꯦꯟꯗꯤꯗ
ꯑꯁ ꯀꯥꯒꯅꯤꯍꯦ ꯕ꯭ꯔꯥꯖꯤꯜꯁꯨ ꯀꯟꯕꯅꯦꯍ
ꯐꯥꯏ ꯅꯣꯗ ꯃꯣꯏꯗꯤ ꯊꯥꯖꯗꯦꯕ
ꯀꯟꯕꯅꯤ ꯀꯟꯕꯅꯤ ꯀꯥꯒꯅꯤ
ꯍꯌꯦꯡꯋꯥꯣꯏꯁꯤ ꯀꯃꯥꯏꯅ ꯇꯧꯒꯗ꯭ꯔꯥ ꯌꯦꯡꯁꯨ ꯌꯦꯡꯕ ꯌꯥꯏꯗ ꯑꯗꯕꯨ ꯌꯥꯝꯅꯗꯤ ꯊꯥꯖ ꯗꯦꯕ ꯏꯨꯁ ꯄ ꯌꯨꯁ ꯄꯨꯟꯌꯥ
ꯇꯦꯝ ꯐꯣꯔ ꯊꯥꯔꯇꯤ ꯑꯌꯨꯛꯇ ꯀꯦꯅꯣ ꯄꯣꯔꯇꯨꯒꯜꯒ ꯀ꯭ꯔꯣꯁꯤꯌꯥꯒꯤ ꯃꯦꯠꯁ ꯂꯩꯔꯝꯃꯤ ꯑ
ꯎꯝ ꯎ ꯍꯌꯦꯡ ꯄꯠꯀꯒ ꯀꯅꯥꯅꯣ
ꯔ꯭ꯔꯣꯁꯤꯌꯥ
ꯑ ꯀ꯭ꯔꯣꯁꯌꯥꯅꯤꯒ
ꯎꯝ
ꯀꯛꯑꯒꯅꯤꯁꯦ ꯃꯨꯗ꯭ꯔꯤꯛ ꯃꯣꯏꯗ꯭ꯔꯤꯛꯁꯨ ꯆꯝ꯭ꯔ ꯑꯣꯏꯔꯀ ꯍꯟꯗ
ꯑꯣꯏ
ꯍꯥꯟꯅꯒꯣꯗꯤ ꯁꯥꯟꯅꯕ ꯉꯝꯃꯔꯣꯏꯗ ꯑꯗꯨ ꯅꯨꯄꯥꯁꯨ
ꯑꯣꯏꯔꯅꯤ
ꯌꯦꯕꯤ ꯕꯜꯂꯤ ꯎ ꯏ ꯄꯤ ꯈꯨꯟꯅꯉꯪꯂ ꯑꯗꯨ ꯄꯑꯣ ꯁꯔꯤ
ꯂꯩꯕ꯭ꯔꯣ ꯇꯨꯝꯃꯒ ꯂꯩꯕ꯭ꯔꯣ
ꯍꯥꯥ
ꯐꯝꯃꯒ ꯂꯩꯕ꯭ꯔꯣ ꯇꯨꯝꯃꯒ ꯂꯩꯕ꯭ꯔꯣ ꯍꯥꯏꯕ
ꯑꯁ ꯑꯩ ꯃꯩ ꯂꯥꯛꯇꯕꯒꯤ ꯃꯩ ꯌꯦꯡꯒꯦ ꯇꯧꯕꯅꯤ